ꯑꯣ
ꯋ
ꯑ ꯇꯥꯏ ꯍꯟꯗꯛꯁꯦ ꯑꯗꯨꯝ ꯋꯥꯔꯤ ꯀꯣꯜ ꯇꯧꯕꯁꯦ ꯑꯗꯨꯝ ꯀ ꯁꯠ ꯁꯠ ꯑꯗꯨꯝ ꯄꯥꯏꯈꯠꯄ ꯌꯥꯏꯀꯣ ꯍꯥꯟꯅꯗꯤ ꯄꯥꯏꯈꯠꯂꯁꯨ ꯃꯤ ꯑꯃꯒꯤ ꯋꯥ ꯇꯥꯗꯕꯒꯨꯝꯕ
ꯑ ꯎꯝ ꯃꯔꯛꯇꯤꯀꯣ ꯅꯨꯃꯤꯠ ꯑꯅꯤ ꯑꯍꯨꯝꯗꯤꯀꯣ ꯌꯥꯝ ꯀꯩꯅꯣ ꯕꯦꯔꯥ ꯌꯥꯝ ꯇꯧꯅꯦ ꯅꯍꯥꯟ
ꯑ ꯃꯤ ꯌꯥꯝꯕ ꯑꯣꯏꯔꯝꯒꯅꯤ ꯑꯗꯨ ꯃꯇꯝꯗꯗꯤ ꯍꯧꯖꯤꯛꯇꯤ ꯃꯤ ꯌꯥꯝꯗ꯭ꯔꯕꯅꯤꯅ ꯑ ꯍꯣꯏ
ꯍꯣꯏ ꯑꯗꯨꯏ ꯑꯣꯏꯔꯝꯅꯦ
ꯎꯝ ꯋꯥꯔꯤꯁꯦꯀꯣ ꯁꯥꯕ ꯑꯗꯨꯝ ꯋꯥꯔꯤꯁꯦ ꯁꯥꯕ ꯅꯨꯡꯉꯥꯏꯔꯗꯤ ꯃꯇꯝ ꯈꯪꯗꯕꯅꯦ ꯆꯠ ꯈꯤꯕꯗꯣ ꯎꯝ ꯑꯩꯗꯤ ꯏꯊꯥꯟꯇ ꯋꯥꯔꯤ ꯉꯥꯡꯉ ꯒ ꯂꯩꯌꯦ ꯑꯗꯨꯒ ꯃꯨꯠꯂꯝꯕ ꯋꯥꯅꯤꯗ
ꯆꯥꯏꯁꯨ ꯆꯞꯃꯅꯔꯦ ꯑꯩꯁꯨ ꯉꯥꯡꯔꯛꯏꯅꯦ ꯅꯪ ꯅꯩ ꯈꯣꯟꯖꯦꯜ ꯇꯥꯗ꯭ꯔꯕ ꯑꯗꯣ ꯑꯃꯨꯛ ꯌꯦꯡꯕꯗ ꯀꯩꯅꯣ ꯇꯧꯔ ꯂꯩꯔꯝꯃꯦ
ꯇꯤꯟ ꯈꯔ ꯋꯥꯔꯤ ꯉꯥꯡꯕ ꯑꯗꯨꯝ ꯋꯥꯔꯤ ꯀꯔꯤ ꯍꯥꯏꯁꯤꯔꯥ ꯋꯥ ꯉꯥꯡꯕ ꯍꯩꯕꯗꯨꯅ ꯑꯗꯨꯝ ꯋꯥꯔꯤ ꯁꯥꯟꯅꯕ ꯅꯨꯡꯉꯥꯏꯌꯦꯕ
ꯑꯗꯨꯅꯤ ꯃꯤ ꯈꯔꯗꯤ ꯂꯩꯕꯅꯤꯀꯣ ꯋꯥ ꯉꯥꯡꯕꯤꯗꯕ ꯑꯩꯈꯣꯏ ꯉꯥꯛꯇ ꯍꯧꯕꯗꯣ ꯀꯩꯗꯧꯔꯤꯅꯣ ꯍꯥꯏꯗꯤ ꯀꯩꯗꯧꯔꯤꯅꯣ ꯍꯥꯏꯗꯤ ꯀꯩꯝꯇ ꯇꯧꯗꯦ ꯑꯗꯨꯒ ꯑꯗꯨꯝ ꯇꯣꯛꯑꯅꯦ ꯅꯪꯗꯤ ꯍꯥꯏꯕ ꯍꯪꯕꯤꯕꯁꯨ ꯌꯥꯕꯅꯦꯕꯀꯣ ꯑꯩꯈꯣꯏꯗꯤ ꯈꯨꯝꯐꯝ ꯂꯩ ꯗꯦꯕꯥ ꯑꯗꯨꯃꯥꯏ ꯇꯧꯗꯣꯢꯗꯤ ꯗꯨꯒ ꯑꯃꯨꯛ
ꯑꯗꯨꯅꯦ ꯍꯣꯏ ꯉꯁꯥꯏꯁꯨꯀꯣ ꯏꯃꯥꯟꯅꯕ ꯑꯃꯅ ꯑꯩꯗꯣ ꯀꯣꯜ ꯇꯧ ꯇꯧꯁꯦ ꯍꯥꯏꯔꯒ ꯑꯩꯗꯤ ꯂꯣꯏꯔꯦ ꯏꯃꯥꯟꯅꯕꯤꯒꯤ ꯅꯝꯕꯔ ꯄꯤꯔꯛꯀꯦ ꯇꯧ ꯍꯥꯏꯔ ꯑꯩꯅ ꯇꯧꯕꯀꯣ ꯇꯧꯕ ꯀꯥꯟꯗ ꯆꯥꯛ ꯆꯥꯔꯕꯣ ꯍꯥꯏꯔꯒ ꯑꯧ ꯍꯥꯏꯌꯦ ꯑꯩꯉꯣꯟꯗꯁꯨ ꯍꯪꯗꯕꯀꯣ ꯑꯗꯨ ꯑꯩꯅ ꯍꯪꯕ ꯈꯛꯇ ꯃꯥꯅ ꯈꯨꯝꯕ ꯈꯨꯝꯅꯤꯡꯗꯅꯕꯒꯨꯝ ꯈꯨꯝꯅꯤꯡꯕꯒꯨꯝ ꯇꯧꯔ ꯑꯩꯅ ꯀꯛ ꯊꯠꯄꯤꯕꯅꯦ ꯑꯗꯣ ꯑꯩꯅ ꯃꯉꯣꯟꯗ ꯁꯥꯎꯕꯅꯦ ꯑꯗꯨꯒꯨꯝꯕ ꯅꯝꯕꯔꯗꯨꯗꯤ ꯑꯩꯉꯣꯟꯗ ꯄꯤꯔꯛ ꯃꯉꯣꯟꯗ
ꯑ ꯃꯤ ꯈꯔꯗꯤ ꯑꯗꯨꯃꯥꯏꯅ ꯂꯩꯕꯅꯤ ꯃꯤꯅꯤꯠ ꯇꯔꯥꯗꯣ ꯄꯨꯡ ꯇꯥꯡꯈꯥꯏꯒꯨꯝꯅꯀꯣ ꯅꯨꯡꯉꯥꯏꯔꯤꯕꯣ ꯍꯥꯎꯕꯗꯣ ꯂꯣꯏꯅꯤꯡꯉꯥꯏ
ꯀꯨꯏꯅ ꯆꯠꯂꯦꯕ ꯑꯗꯨ ꯍꯣꯏ
ꯍꯣꯏ ꯑꯗꯨꯅꯤ ꯀꯨꯏ ꯃꯇꯝꯗꯣ ꯌꯥꯝ ꯉꯥꯏꯕ ꯋꯥꯌꯦꯕꯀꯣ ꯂꯣꯏꯅ ꯂꯣꯏꯅꯕ ꯅꯨꯄꯤ ꯑꯃ ꯂꯩꯕꯅꯦ ꯑꯩꯁꯨ ꯅꯨ ꯅꯨꯄꯤ ꯑꯃ ꯊꯦꯡꯅꯌꯦ ꯑꯗꯨꯗ ꯑꯁꯤꯗ
ꯑ ꯑꯩꯒ ꯊꯦꯡꯅꯕꯗꯨꯒ ꯆꯞ ꯃꯥꯟꯅꯕ꯭ꯔꯗꯤ ꯈꯪꯗꯦ
ꯑꯌ ꯑꯣꯏꯔꯝꯅꯤ ꯉꯍꯟ ꯅꯨꯄꯤ ꯑꯃꯒ ꯏꯕꯥꯏꯅꯤ ꯑꯗꯨꯝ ꯋꯥꯔꯤ ꯁꯥꯏꯌꯦꯕꯀꯣ ꯑꯗꯨꯒ ꯑꯗꯨ ꯅꯨ ꯅꯨꯄꯤ ꯃꯔꯝꯗ ꯍꯥꯏꯌꯦꯕ ꯑꯩꯁ ꯅꯨꯄꯤ ꯑꯃ ꯊꯦꯡꯅꯥ ꯍꯥꯏꯅꯦ ꯃꯥꯗꯤ ꯋꯥꯁꯨ ꯉꯥꯡꯗꯦ ꯑꯩꯈꯣꯏꯅ ꯍꯪꯕꯁꯨ ꯑꯗꯨꯃꯥꯏ ꯃꯥꯒꯤ ꯃꯔꯝ ꯑꯗꯨꯝ ꯉꯥꯡꯉꯒ ꯑ ꯑꯝ ꯀꯩꯅꯣ ꯀꯣꯟꯅ ꯑꯃꯨꯛ ꯑꯗꯨ ꯅꯨꯄꯤꯗꯨꯅꯤ ꯗꯤꯄꯤꯗ ꯑꯗꯨ ꯍꯥꯞꯄꯗꯨꯅꯤ ꯍꯥꯏꯔ ꯍꯣꯏ ꯃꯥꯅꯤ ꯑꯩꯁꯨ ꯃꯥꯕꯨ ꯃꯣꯏ ꯃꯔꯝꯗꯨꯅꯤ ꯍꯥꯏꯕꯗꯣ ꯑꯩꯅ ꯃꯤ ꯑꯃ ꯑꯣꯏꯔꯝꯕ ꯋꯥꯅꯤꯗ ꯑꯩ ꯑꯩꯈꯣꯏꯅ ꯀꯩꯅꯣ ꯃꯃꯤꯡꯗꯨ ꯃꯃꯤꯡꯗꯣ ꯁꯤꯅ ꯍꯥꯎꯕꯅꯦ ꯍꯥꯏꯅ ꯀꯩꯅꯣ ꯇꯧꯕ ꯀꯥꯟꯗ ꯃꯥ ꯑꯣꯏꯔꯝ ꯋꯥꯅꯤ ꯃꯃꯤꯡꯗꯣ ꯁꯤꯅꯥ ꯍꯧꯕꯅꯦ
ꯌꯦꯕ ꯇꯥꯔꯦ ꯑꯗꯨꯒ ꯀꯣ ꯃꯔꯛꯇꯀꯣ ꯋꯥꯔꯤ ꯁꯥꯔ ꯖꯨ ꯃꯔꯛꯇ ꯑꯗꯨꯝ ꯃꯣꯏ ꯏꯃꯨꯡꯁꯤꯡꯒ ꯋꯥꯔꯤ ꯁꯥꯔꯒ ꯆꯠꯈꯤꯕ ꯋꯥꯅꯤꯗ ꯄꯨꯔꯥ ꯕꯦꯔꯥꯅꯤꯗꯣ ꯅꯨꯄꯤꯗꯣ
ꯕꯦꯔꯅꯤ ꯑꯣꯏ
ꯎꯝ
ꯃꯃꯤꯡ ꯂꯣꯁꯤ ꯑꯗꯨꯒ ꯃꯇꯥꯡꯒꯤ ꯃꯤꯡ ꯃꯤ ꯑꯅꯤ ꯃꯤ ꯑꯅꯤ ꯍꯥꯞꯄꯤꯕ ꯃꯥꯗꯨꯒ
ꯎꯝ
ꯑꯃꯅ ꯁꯤ ꯑꯗꯨꯒ ꯑꯃꯅ ꯑꯦ ꯑꯗꯨ ꯀꯩꯅꯣ ꯇꯧ ꯃꯥꯜꯂꯦ
ꯑꯣ ꯈꯪꯒꯦ
ꯑꯗꯣ ꯏꯕꯟꯅꯤ ꯑꯗꯨꯝ ꯂꯥꯛꯅꯕ ꯑꯗꯨꯝ ꯐꯥꯒꯤ ꯇꯧꯕ ꯋꯥ ꯉꯥꯡꯅꯤ ꯑꯁ ꯂꯩꯗꯕꯒꯤ ꯋꯥꯠꯅꯤ ꯅꯨꯄꯥ ꯑꯣꯏꯔꯝꯗꯕꯒꯤ ꯑꯣꯏꯔꯝꯑꯝꯅꯤ ꯅꯨꯄꯥꯒꯗꯤ ꯁꯨꯃꯥꯏꯅ ꯇꯧꯔꯝꯃꯣꯏ ꯍꯥꯏꯅꯀꯣ ꯏꯕꯟꯅꯤ ꯐ ꯇꯧꯔꯒ ꯍꯣꯏ ꯃꯤ ꯈꯔꯗꯤ ꯂꯩꯌꯦꯕ ꯗꯨꯃꯥꯏꯒꯣ
ꯎꯝ ꯑꯩꯒꯤꯗꯤ ꯅꯨꯄꯥ ꯅꯨꯄꯥꯒ ꯋꯥꯔꯤ ꯁꯥꯗꯣꯏꯕꯨꯗꯤ ꯑꯗꯨꯝ ꯅꯨꯄꯤ ꯃꯁꯦꯟ ꯋꯥꯔꯤ
ꯑꯁ ꯅꯨꯡꯉꯥꯏ ꯅꯨꯡꯉꯥꯏꯌꯦꯗ ꯋꯥꯔꯤ ꯁꯥꯟꯅꯕꯗ ꯅꯨꯡꯉꯥꯏ ꯅꯨꯄꯥꯒꯗꯤ ꯀꯔꯤꯁꯨ ꯍꯥꯏꯅꯤꯡꯉꯥꯏ ꯂꯩꯇꯦꯕꯀꯣ
ꯍꯣꯏ
ꯎꯝ
ꯑꯩꯈꯣꯏ ꯅꯨꯄꯤ ꯃꯁꯦꯟꯗꯤ ꯑꯗꯨꯝ ꯀꯔꯤ ꯍꯥꯏꯁꯤꯔꯥ ꯑꯗꯨꯝ ꯅꯨꯄꯤꯒꯤ ꯑꯗꯨꯝ ꯍꯥꯏꯕ ꯌꯥꯏꯗꯅꯀꯣ ꯅꯨꯄꯥꯒꯤꯗꯤ ꯑꯗꯨꯃꯥꯏꯅ ꯇꯧꯕ ꯌꯥꯗꯦꯕ
ꯑꯥ ꯑꯗꯨ ꯑꯗꯨꯅꯦ ꯑꯗꯨ ꯅꯍꯥꯟ ꯏꯆꯦ ꯑꯃ ꯊꯦꯡꯅꯌ‌ꯦꯕ ꯃꯧꯅꯦꯕꯀꯣ ꯃꯥꯗꯣ
ꯑꯥ ꯎꯝ
ꯑꯗꯨꯒ ꯑꯩꯅ ꯅꯣꯏ ꯉꯟ ꯃꯥꯉꯟꯅ ꯂꯨꯍꯣꯡꯈ꯭ꯔꯦ ꯌꯨꯝ ꯄꯜꯂꯦꯅ ꯍꯥꯏꯕꯒꯤ ꯑꯗꯨ ꯅꯣꯏ ꯅꯣꯏ ꯑꯩꯈꯣꯏꯗꯤ ꯌꯨꯝ ꯄꯥꯟꯗ꯭ꯔꯤ ꯑꯗꯨꯒꯤ ꯍꯥꯏꯅꯤꯡ ꯑꯗꯨꯝ ꯑꯦꯗꯚꯥꯏꯁꯀꯨꯝꯕ ꯄꯤꯅꯤꯡꯕ ꯑꯝꯇ ꯄꯤꯕꯤꯌꯣ ꯑꯩꯈꯣꯏꯁꯨ ꯇꯥꯖꯒꯦ ꯍꯥꯏꯅ ꯍꯥꯏꯕ ꯑꯩꯅ ꯃꯥꯅ ꯉꯟꯅ ꯂꯨꯍꫭꯡꯒꯅꯨ ꯍꯥꯏꯅ ꯍꯥꯏꯕ ꯀꯔꯤꯁꯨ ꯅꯠꯇꯦ ꯑꯗꯨꯕꯨ ꯑꯃ ꯑꯃ ꯇꯧꯔꯁꯨ ꯉꯟꯅ ꯂꯨꯍꯣꯡꯒꯅꯨ ꯑꯩꯅ ꯍꯥꯏꯕ ꯋꯥꯅꯤ ꯋꯥꯕꯅꯤ ꯂꯨꯍꯣꯡꯒꯔꯗꯤ
ꯑꯗꯨ ꯉꯟꯅ ꯌꯨꯝ ꯄꯥꯟꯕꯁꯦꯀꯣ ꯋꯥꯏ ꯍꯥꯏꯌꯦ ꯍꯥꯏꯕꯗꯤ ꯏꯃꯨꯡꯗꯣ ꯋꯥꯔꯗꯤ ꯀꯣ ꯌꯥꯝ ꯋꯥꯏ ꯍꯥꯏꯕ ꯏꯃꯨꯡꯗꯣ ꯈꯔ ꯅꯨꯡꯉꯥꯏꯔꯒ ꯑꯗꯨꯝ ꯂꯩꯔꯗꯤ ꯐꯕ
ꯑꯗꯨꯅꯦ ꯑꯗꯨꯝ ꯍꯤꯡꯅꯕ ꯂꯝꯕꯤ ꯑꯃ ꯂꯩꯔꯗꯤ ꯌꯥꯏꯑꯕꯀꯣ ꯅꯠꯇ꯭ꯔꯒ ꯑꯗꯨꯃꯥꯏꯅ ꯇꯧꯔꯒ
ꯑꯗꯨꯅꯅꯦ ꯑꯁ ꯌꯨꯝ ꯄꯥꯟꯗ꯭ꯔꯁꯨ ꯑꯗꯨꯝ ꯌꯥꯏꯗ ꯑꯩꯒꯤꯗꯤ ꯈꯜꯂꯦꯗ
ꯑꯗꯨꯕꯨ ꯃꯤ ꯃꯌꯥꯝꯅꯗꯤ ꯅꯪꯕꯨ ꯀꯅꯥꯅ ꯍꯌꯦꯡ ꯋꯥꯏ ꯍꯅꯨꯔꯀꯥꯟꯗ ꯀꯅꯥꯅ ꯌꯣꯛꯄꯤꯗꯣꯏꯅꯣ ꯅꯪꯕꯨ ꯑꯗꯨꯃꯥꯏꯅ ꯍꯥꯏꯔꯛꯄꯁꯨ ꯌꯥꯎꯋꯦꯕꯀꯣ
ꯑꯗꯨꯅꯤ ꯑꯗꯨꯒ ꯃꯤ ꯈꯔꯗꯤ ꯂꯩꯌꯦꯅ ꯍꯥꯏꯗꯤ ꯂꯩꯁꯥ ꯈꯤꯇꯪ ꯆꯍꯤ ꯀꯨꯟꯊ꯭ꯔꯥ ꯑꯃ ꯐꯥꯈ꯭ꯔꯗꯤ ꯃꯌꯨꯝ ꯄꯥꯟꯕ ꯌꯥꯗꯕ ꯉꯝꯗꯕ ꯅꯨꯄꯤꯒꯣ ꯅꯨꯄꯥ ꯐꯪꯗꯕ ꯄꯤ ꯍꯥꯏꯅ ꯑꯗꯨꯝ ꯂꯛꯅꯕ ꯃꯤꯁꯨ ꯂꯩꯌꯦꯅ
ꯎꯝ ꯑꯗꯨꯗꯤ ꯃꯍꯧꯁꯥꯅꯤꯗ ꯃꯤꯒꯤ ꯅꯠꯇ꯭ꯔꯥ
ꯍꯣꯏ ꯑꯗꯨꯅꯦ
ꯌꯨꯝ ꯄꯥꯜꯂꯣꯏ ꯍꯥꯏꯔꯗꯤꯀꯣ ꯇꯣꯂꯣꯞ ꯆꯥꯕ ꯇꯥꯕ ꯂꯦꯝꯅ ꯌꯨꯝꯗ ꯐꯝꯃꯒ ꯂꯩꯒꯗꯕꯀꯣ ꯅꯠꯇ꯭ꯔꯗꯤ ꯏꯅꯥꯎ ꯏꯄꯥ ꯏꯕꯨꯡꯈꯣꯏꯒꯤ ꯃꯧꯗꯨꯅ ꯍꯥꯏꯔꯛꯄ ꯀꯥꯟꯗꯗꯤ ꯑꯁ ꯑꯩꯈꯣꯏ ꯄꯥꯛ ꯈꯨꯝꯐꯝ ꯂꯩꯔꯣꯏꯕ
ꯍꯣꯏ ꯆꯍꯤ ꯀꯨꯟꯊ꯭ꯔꯥ ꯁꯨꯔꯗꯤ ꯅꯨꯞ ꯅꯨꯄꯤꯕꯨꯗꯤ ꯑꯗꯨꯝ ꯍꯥꯏꯕ ꯑꯗꯨꯝ ꯍꯥꯏꯕꯥ ꯍꯧꯔꯅꯤꯕꯀꯣ ꯅꯨꯄꯥꯗꯤ ꯆꯍꯤ ꯌꯥ ꯝ ꯀꯥꯏ ꯑꯣꯏꯔꯁꯨ ꯅꯨꯄꯤ ꯊꯤꯗ꯭ꯔꯁꯨ ꯀꯩꯝꯇ ꯍꯥꯏꯔꯔꯣꯏ ꯃꯣꯏꯕꯨꯗꯤ ꯑꯩꯈꯣꯏ ꯇꯣꯡꯉꯥꯟꯕ ꯈꯦꯠꯅꯕ ꯍꯥꯏꯕꯗꯣ ꯑꯗꯨꯅꯦꯕ
ꯎꯝ ꯈꯪꯪꯗꯦꯗ ꯅꯪꯗꯤ ꯌꯨꯝ ꯄꯥꯟꯅꯤꯡꯕ꯭ꯔꯣꯅꯦ
ꯏꯁ ꯍꯧꯖꯤꯛꯇꯤ ꯑꯗꯨꯒꯨꯝꯕ ꯋꯥꯈꯜꯗꯤ
ꯃꯤꯁꯦꯀꯣ ꯑꯗꯨꯝ ꯍꯥꯏꯌꯦ ꯅꯨꯄꯤꯁꯤꯡꯁꯦ ꯎꯝ ꯑꯉꯥꯡ ꯑꯣꯏꯔꯤꯉꯩ ꯇꯤꯅꯦꯁ ꯀꯨꯝꯕꯗꯗꯤꯀꯣ ꯌꯨꯝ ꯌꯥꯝ ꯄꯥꯅꯤꯡꯉꯦ ꯍꯥꯏ ꯃꯣꯏꯗꯤ ꯑꯗꯣ ꯍꯦꯟꯈ꯭ꯔꯗꯤ ꯑꯗꯨꯝ ꯀꯨꯟ ꯃꯉꯥ ꯍꯦꯟꯅ ꯁꯨꯈ꯭ꯔꯗꯤ ꯌꯨꯝ ꯄꯥꯅꯤꯡꯗ꯭ꯔꯦ ꯍꯥꯏꯕ ꯒ꯭ꯌꯥꯟ ꯇꯥꯔꯛꯄꯒꯤꯀꯣ
ꯃꯜꯂꯦ ꯑꯗꯨ
ꯑꯗꯨꯝ ꯄꯅꯤꯗꯦ ꯎꯝ ꯎꯝ ꯑꯗꯨꯒꯤ ꯑꯩꯈꯣꯏ ꯈꯨꯟ ꯃꯤꯁꯤꯡꯁꯨꯀꯣ ꯑꯔꯤꯕꯤ ꯌꯥꯝ ꯂꯩꯌꯦꯕ ꯆꯍꯤ ꯀꯨꯟꯊ꯭ꯔꯥ ꯍꯦꯟꯕ ꯌꯥꯝ ꯂꯩꯌꯦꯕꯀꯣ ꯃꯣꯏꯗꯤ ꯌꯨꯝ ꯄꯥꯅꯤꯡꯗ꯭ꯔꯦ ꯍꯥꯏꯌꯦ ꯃꯣꯏ ꯋꯥꯈꯜꯗꯗꯤ ꯑꯗꯨꯕꯨ ꯑꯉꯥꯡꯁꯤꯡꯅ ꯑꯗꯨꯝ ꯄꯪꯄꯥꯟ ꯄꯥꯟꯕ
ꯒ꯭ꯌꯥꯟ ꯇꯥꯔꯕꯅꯤꯅꯀꯣ ꯁꯨꯃꯥꯏꯅ ꯇꯧ ꯑꯗꯨ ꯐꯕ ꯐꯠꯇꯕ a ng ꯂꯣꯏ ꯈꯪꯕ ꯉꯝꯈ꯭ꯔꯦꯕ ꯑꯉꯥꯡ ꯍꯣꯏ ꯑꯗꯨꯅꯤ ꯇꯧ ꯇ ꯡꯡ ꯆꯍꯤ ꯍꯥꯏꯗꯤ ꯀꯨꯟ ꯀꯣ ꯀꯨꯟꯁꯨꯗꯕ ꯥꯑꯗꯨ ꯃꯥꯏ ꯑꯇꯧꯕ ꯑꯉꯥꯡꯁꯤꯡꯁꯦ ꯃꯌꯨꯝ ꯌꯥꯝ ꯉꯟꯅ ꯉꯟꯅ ꯄꯜꯂꯤꯅꯦ ꯑ ꯍꯟꯗꯛꯇꯤ
ꯍꯣꯏ ꯑꯗꯨꯅꯦ ꯃꯌꯨꯝ ꯉꯟꯅ ꯉꯟꯅ ꯄꯥꯜꯂꯒꯀꯣ ꯆꯆꯥꯁꯨ ꯌꯥꯝ ꯌꯥꯝ ꯄꯣꯛꯄꯅꯦ ꯃꯣꯏꯗꯤ ꯑꯗꯨꯒꯤ ꯇꯨꯡꯒꯤꯁꯨ ꯈꯟꯗꯦꯕ ꯃꯣꯏꯗꯤꯀꯣ ꯑꯗꯨꯒꯤ ꯋꯥꯒꯗꯕꯗꯣ ꯈꯟꯗꯦꯕ ꯃꯣꯏ ꯑꯩꯈꯣꯏꯗꯤ ꯀꯔꯤ ꯍꯥꯏ ꯁꯤ ꯑꯗꯨꯝ ꯂꯤꯔꯛꯄꯅꯤꯅ ꯌꯨꯝ ꯄꯥꯟꯕ ꯀꯥꯟꯗ ꯋꯥꯒꯗꯕꯗꯣ ꯑꯗꯨꯝ ꯍꯥꯟꯅ ꯈꯜꯂꯒ ꯂꯩꯔꯕꯅꯤꯅꯀꯣ
ꯍꯣꯏ ꯑꯥ ꯑꯥ ꯑꯩꯈꯣꯏ ꯏꯆꯦ ꯏꯆꯦꯁꯨ ꯑꯗꯨꯝ ꯍꯥꯏꯕꯅꯦ ꯍꯧꯖꯤꯛ ꯃꯥ ꯇ꯭ꯋꯦꯟꯇꯤ ꯅꯥꯏꯟ ꯊꯥꯔꯇꯤ ꯆꯨꯗꯧꯔꯦꯕꯀꯣ
ꯑꯗꯨ ꯏꯃꯥꯈꯣꯏꯅ ꯅꯪꯗꯤ ꯌꯨꯝ ꯄꯜꯂꯣꯏꯅ ꯈꯟꯕ꯭ꯔꯥꯅ ꯑꯗꯨꯝ ꯂꯥꯛꯑꯝꯃꯔꯗꯤ ꯐꯥꯒꯤ ꯇꯧꯋꯦꯕ ꯑꯗꯨ ꯃꯥꯅ ꯀꯤꯕꯨ ꯀꯤꯌꯦ ꯌꯨꯝ ꯄꯜꯂ
ꯎꯝ
ꯃꯥꯁꯨ ꯑꯗꯨꯝ ꯍꯥꯏꯕꯅꯦ ꯀꯤꯌꯦ ꯍꯥꯢꯅ
ꯍꯜꯂꯣ
ꯑꯗꯣ ꯇꯥꯏ ꯇꯥꯏ
ꯑꯣ ꯑꯣ ꯑꯣ ꯇꯥꯕꯒꯨꯝ ꯇꯥꯗꯕꯨꯝ ꯇꯧꯕꯀꯣ ꯑꯗꯨꯒꯤ
ꯑꯥ ꯃꯔꯛꯀꯣ ꯑꯗꯨꯝ ꯇꯠꯄꯒꯨꯝꯕꯁꯨ ꯇꯠꯄ꯭ꯔꯥ ꯍꯥꯏꯅ ꯈꯟꯕ
ꯑꯣ ꯑꯗꯨꯏꯅꯦ ꯋꯥ ꯉꯥꯡꯕ ꯂꯦꯞꯄ ꯌꯥꯗꯦ ꯍꯥꯏꯔꯤꯁꯦ
ꯑꯣ ꯍꯜꯂꯣ ꯇꯥꯕ꯭ꯔꯣ ꯇꯥꯕ꯭ꯔꯣꯅ ꯍꯥꯎꯔꯅꯦꯕꯀꯣ ꯄꯥꯈꯠꯂꯦꯕ ꯃꯔꯥꯛꯇꯤ ꯑꯥ
ꯑꯁ ꯍꯥꯟꯅꯗꯤ ꯌꯥꯝ ꯅꯣꯛꯅꯤꯡꯕꯅꯤꯍꯦ ꯑꯁꯤ ꯍꯥꯟꯅ ꯇꯧꯔꯕ ꯀꯥꯟꯗꯗꯤ ꯀꯣ ꯍꯥꯟꯅꯗꯤ ꯇꯥꯕ꯭ꯔꯣ ꯇꯥꯕ꯭ꯔꯣ ꯉꯥꯛꯇꯗ
ꯑꯗꯨꯅꯦ ꯑꯁ ꯅꯨꯄꯤ ꯑꯃ ꯑꯩꯈꯣꯏꯈꯣꯢ ꯅꯨꯄꯤꯅꯦꯕꯀꯣ ꯃꯥꯗꯣ ꯑꯩꯗꯤ ꯑꯗꯨꯝ ꯌꯥꯎꯔꯒ ꯍꯥ ꯇꯥ ꯃꯗꯤ ꯍꯦꯟꯈ꯭ꯔꯦꯕ
ꯎꯝ
ꯑꯗꯨ ꯃꯥ ꯃꯥ ꯃꯥꯒꯤ ꯑꯍꯥꯟꯕꯅꯤꯅ ꯀꯣꯜ ꯇꯧꯕꯗꯣ
ꯑꯥ
ꯅꯛꯅꯤꯡꯉꯨꯕꯗ ꯃꯥ ꯃꯥꯁꯦ ꯏꯀꯥꯏ ꯑꯁ ꯑꯁꯤꯅꯤ ꯏꯀꯥꯏꯍꯦ ꯍꯥꯏꯅ ꯍꯥꯏꯕ
ꯑꯁ ꯍꯥꯟꯅ ꯇꯧꯕ ꯀꯥꯟꯗꯗꯤ ꯏꯀꯥꯏꯍꯦ ꯑꯗꯨꯝ ꯀꯨꯏꯔꯒ ꯏꯀꯥꯏꯕꯗꯣ ꯈꯪꯗꯕ ꯑꯣ
ꯑꯗꯨꯅꯦ ꯍꯟꯗ ꯃꯥꯅ ꯑꯗꯨꯝ ꯇꯧꯔꯒ ꯋꯥ ꯑꯃ ꯉꯥꯡꯉꯅꯤ ꯑꯗꯨꯒ ꯑꯩꯈꯣꯏ ꯈꯨꯟ ꯑꯩꯈꯣꯏ ꯂꯣꯟꯗ ꯑꯃ ꯂꯩꯑꯦꯕꯀꯣ ꯈꯤꯇꯪ ꯅꯣꯛꯅꯤꯡ ꯀꯃꯥꯏꯅ ꯍꯥꯏꯁꯤꯔꯥ ꯑꯃ ꯖꯤꯌꯥ ꯍꯥꯏꯕ ꯑꯃ ꯂꯩꯑꯦꯕ ꯑꯃꯨꯛ ꯈꯪꯅꯗꯕ ꯃꯤ ꯑꯣꯢꯗꯤ ꯃꯥꯁꯨ ꯑꯗꯨꯃꯥꯏꯅ ꯇꯧꯔꯦ ꯑꯃꯨꯛ ꯈꯪꯅꯕ ꯃꯤ ꯑꯣꯏꯕꯒꯤ ꯑꯗꯨꯝ ꯑꯩꯈꯣꯏ ꯑꯩꯈꯣꯏ ꯂꯣꯟꯗꯣ ꯑꯗꯨꯝ ꯌꯥꯎꯕ
ꯑꯥ ꯑꯥ
ꯑꯔꯣꯏꯕꯗ ꯏꯕꯅꯤ ꯅꯒ ꯑꯗꯨ ꯑꯗꯨꯒꯤ ꯑꯍꯥꯟꯕꯒꯤ ꯀꯣꯜ ꯑꯗꯣ ꯔꯤ ꯔꯤꯖꯦꯛ ꯇꯧ ꯆꯠꯈ꯭ꯔꯕꯅꯦ
ꯑꯣ ꯑꯗꯨꯝ ꯈꯪꯅꯕꯒ ꯑꯗꯨꯝ ꯋꯥꯔꯤ ꯁꯥꯕꯁꯨ ꯅꯨꯡꯉꯥꯏꯗ
ꯍꯣꯏ ꯅꯨꯡꯗꯤ ꯅꯨꯡꯉꯥꯏꯌꯦ ꯑꯗꯨ
ꯍꯥꯟꯅꯗꯤ ꯑꯁ ꯌꯥꯝ ꯏꯀꯥꯏꯕꯅꯦꯍꯦ ꯃꯤ ꯑꯇꯣꯞꯄ ꯈꯪꯗꯕꯒ ꯑꯗꯨꯝ ꯈꯪꯅꯕ ꯃꯁꯦꯟ ꯑꯣꯏꯔꯁꯨꯀꯣ ꯂꯣꯟꯗꯣ ꯀꯩꯅꯣ ꯑꯁꯨꯃꯥꯏ ꯉꯥꯡꯒꯗꯕꯗꯣ ꯏꯀꯥꯏꯕꯅꯦꯕ
ꯑꯗꯨꯅꯦ ꯍꯣꯏ ꯑꯗꯨꯅꯦ
ꯑꯗꯣ ꯑꯗꯨ ꯑꯣꯏꯔꯁꯨ ꯄꯩꯁꯥꯗꯣ ꯎꯔꯕꯅꯤꯅ ꯏꯀꯥꯏꯕꯒ ꯑꯗꯨ ꯂꯣꯏ ꯃꯥꯡ
ꯑꯁꯦꯕꯅꯤꯀꯣ ꯑꯁꯦꯡꯕꯅꯤ ꯑꯗꯨꯗꯤ ꯌꯥꯝ ꯆꯨꯝꯃꯦ ꯄꯩꯁꯥ ꯎꯗ꯭ꯔꯤꯉꯩꯗꯤꯀꯣ ꯌꯥꯝ ꯋꯥꯔꯤꯁꯨ ꯌꯥꯝ ꯁꯥꯅꯤꯡꯗꯕ ꯑꯗꯨꯒ ꯏꯀꯥꯏꯕꯁꯨ ꯌꯥꯝ ꯂꯩꯌꯦ ꯏꯀꯥꯏꯕꯁꯨ ꯌꯧꯕꯅꯦ ꯑꯁꯦꯡꯕ ꯄꯩꯁꯥ ꯍꯦꯛ ꯆꯪꯉꯒ ꯎꯝ ꯏꯀꯥꯏꯁꯤꯗꯤ ꯏꯀꯥꯏ ꯏꯀꯥꯏꯔꯒ ꯂꯩꯔꯗꯤ ꯌꯥꯔꯣꯏ ꯍꯥꯏꯅ
ꯄꯩꯁꯥꯅ ꯑꯩꯈꯣꯏꯕꯨ ꯄꯥꯏꯈ꯭ꯔꯦꯕ
ꯑꯗꯨꯅꯦ ꯑꯗꯨꯅꯦ ꯍꯦ ꯍꯦ ꯍꯦ ꯍꯍ ꯑꯥ ꯃꯤꯑꯣꯏꯕꯁꯦ ꯄꯩꯁꯥ ꯄꯥꯝꯗꯕ ꯃꯤꯗꯤ ꯂꯩꯗꯤ ꯂꯩꯇꯕꯅꯤꯗ
ꯑꯗꯨꯅꯦ ꯑꯁ ꯍꯧꯖꯤꯛꯀꯥꯟꯁꯤꯗꯤ ꯍꯦꯛ ꯆꯠꯊꯣꯛꯄꯒ ꯄꯩꯁꯥ ꯄꯩꯁꯥ ꯉꯥꯛꯇ ꯇꯧꯕꯅꯤꯅ
ꯑꯗꯨꯅꯤꯗ ꯑꯥ ꯄꯩꯁꯥ ꯍꯥꯏꯕꯗꯤ ꯌꯥꯝ ꯑꯃꯨꯛ ꯍꯥꯏꯕꯗꯤ ꯌꯥꯝ ꯆꯥꯎꯕ ꯋꯥꯅꯤ ꯁꯤꯖꯤꯟꯅꯕꯗꯗꯤ ꯀꯣꯠꯅꯗꯕꯅꯦꯕ
ꯑꯗꯨꯅꯦ ꯇꯥꯟꯕꯗꯤ ꯌꯥꯝ ꯋꯥꯏꯕꯀꯣ ꯄꯩꯁꯥ ꯇꯥꯟꯕꯁꯦ ꯌꯥꯝ ꯋꯥꯏ ꯑꯗꯣ ꯁꯤꯖꯤꯟꯅꯕꯗꯤ ꯑꯦ ꯅꯣꯡꯃ ꯁꯤꯖꯤꯟꯅꯔꯗꯤ ꯑꯗꯨꯝ
ꯑꯗꯨꯅꯤ ꯊꯥ ꯊꯥꯃꯥ ꯊꯥꯃꯥ ꯊꯥꯅꯤ ꯄꯩꯁꯥꯁꯦ ꯅꯣꯡꯃꯥꯁꯨ ꯁꯤꯖꯤꯟꯅꯕ ꯈꯣꯟꯅꯔꯣꯏ
ꯇꯥꯟꯕꯗꯤ ꯌꯥꯝ ꯋꯥꯏꯌꯦꯕ ꯍꯧꯖꯤꯛ
ꯎꯝ ꯑꯗꯨꯅꯦ
ꯍꯧꯖꯤꯛꯀꯥꯟꯁꯤ ꯁꯦꯀꯦꯟ ꯍꯦꯟꯒꯨꯝꯕꯁꯨ ꯌꯥꯝ ꯇꯥꯡꯈ꯭ꯔꯦ
ꯑꯁꯦꯡꯒ꯭ꯔꯦꯅꯦ ꯁꯦꯀꯦꯟ ꯍꯦꯟ ꯌꯥꯝ ꯇꯥꯡꯉꯦ ꯍꯟꯗꯛꯇꯤ ꯁꯦꯀꯦꯟ ꯍꯦꯟꯅ ꯍꯦꯟꯅ ꯇꯥꯡꯒ꯭ꯔꯦ
ꯍꯣꯏ ꯀꯔꯤꯒꯤꯔꯥ ꯈꯪꯗꯦ ꯃꯣꯏꯁꯦ ꯎꯝ
ꯃꯣꯏꯒꯤꯁꯤ ꯃꯤ ꯃꯤ ꯌꯥꯝ ꯄꯥꯝꯅꯥꯏꯌꯦꯅ ꯈꯪꯕꯒꯤꯔꯥ ꯈꯪꯗꯦ ꯐꯥꯔꯁ ꯍꯦꯟꯅ ꯍꯦꯟꯅ ꯇꯥꯡꯈ꯭ꯔꯦ ꯍꯧꯖꯤꯛꯇꯤ ꯃꯃꯜꯁꯤꯡꯁꯦ
ꯑꯣ ꯇꯥꯡ ꯑꯗꯨ ꯑꯣꯏꯔꯁꯨ ꯇꯝꯄꯥꯛꯇ ꯑꯗꯨꯝ ꯗꯨꯀꯥꯟ ꯑ ꯃꯆꯥ ꯃꯆꯥ ꯑꯗꯨꯝ ꯊꯣꯛꯂꯛꯏꯗ ꯐꯥꯔꯁ ꯍꯦꯟꯒꯤꯀꯣ ꯃꯤ ꯃꯄꯥꯟ ꯂꯝꯗꯒꯤ ꯄꯨꯔꯛꯄ ꯐꯤꯔꯣꯟꯁꯤꯅ ꯑꯗꯨꯁꯨ ꯌꯥꯝ ꯇꯥꯡꯉꯦ ꯑꯁ ꯀꯗꯥꯏꯗꯒꯤ ꯂꯧꯕ ꯉꯝꯗꯣꯏꯅꯣ ꯍꯣꯏ
ꯐꯖꯩꯌꯦꯕꯀꯣ ꯐꯖꯩꯌꯦꯕ ꯑꯗꯨꯕꯨ ꯌꯥꯝ ꯇꯥꯡꯉꯦꯀꯣ ꯑꯁꯦꯡꯕ
ꯇꯥꯡꯉꯤ ꯍꯣꯏ ꯍꯥꯟꯅꯗꯤ ꯂꯨꯄꯥ ꯇꯔꯥ ꯀꯨꯟꯒꯤ ꯐꯨꯔꯤꯠ ꯐꯨꯔꯤꯠ ꯐꯨꯔꯤꯠꯀꯨꯝꯕ ꯈꯣꯡꯒ꯭ꯔꯥꯒꯨꯝꯕꯁꯤ ꯌꯥꯝ ꯐꯕꯅꯦꯕ ꯍꯧꯖꯤꯛꯇꯤ ꯎꯝ
ꯁꯦꯀꯦꯟꯍꯦꯟ ꯅꯥꯍꯥꯟꯗꯤ ꯂꯨꯄꯥ ꯇꯔꯥ ꯀꯨꯟ ꯌꯥꯡꯈꯩ ꯑꯗꯨꯝ ꯐꯪꯉꯦꯅ ꯍꯟꯗꯛꯇꯤ ꯀꯗꯥꯏꯗꯒꯤ ꯇꯤ ꯁꯥꯔꯠ ꯇꯤ ꯁꯥꯔꯠ ꯌꯥꯝ ꯐꯖ ꯍꯥꯏꯗꯤ ꯊꯤꯕ ꯑꯣꯏꯔꯁꯨ ꯆꯥꯝꯃꯉꯥ ꯆꯥꯝꯃ ꯆꯥꯝꯃ ꯑꯆꯥꯃꯥ ꯃꯊꯛ ꯃꯈꯥꯗ ꯑꯝꯇ ꯐꯪꯗ꯭ꯔꯦ ꯍꯧꯖꯤꯛꯇꯤ
ꯍꯣꯏ ꯑꯩꯈꯣꯏꯅ ꯑꯗꯨꯝ ꯃꯣꯏꯁꯨ ꯈꯪꯗꯦ ꯈꯔ ꯍꯧꯖꯤꯛꯀꯥꯟꯁꯤꯗꯤ ꯂꯩꯕꯗꯣ ꯃꯤ ꯌꯥꯝꯗꯕꯒꯤꯔ ꯌꯣꯟꯕ ꯃꯤ ꯌꯥꯝꯗꯕꯒꯤ ꯔꯥ ꯈꯪꯗꯦ ꯌꯥꯝ ꯍꯟꯊꯔꯦꯕ ꯍꯣꯏ ꯍꯥꯟꯅꯗꯤ ꯑꯁ ꯁꯦꯛ ꯀꯦꯟꯍꯦꯟ ꯍꯥꯏꯔꯗꯤ ꯂꯣꯏꯔꯕꯅꯤꯍꯦ ꯀꯨꯝꯍꯩꯒꯤ ꯅ ꯍꯥꯏꯔꯗꯤ ꯁꯦꯀꯦꯟꯍꯦꯟ ꯂꯩꯅꯕꯅꯤ
ꯑꯥ ꯑꯗꯨꯅꯦ
ꯑꯩꯈꯣꯏ ꯃꯤꯁꯤꯡꯗꯤ ꯁꯦꯀꯦꯟꯍꯦꯟꯅ ꯑꯌꯥꯝꯕ ꯂꯩꯅꯩꯌꯦꯗꯅ
ꯍꯣꯏ ꯑꯗꯣ ꯑꯍꯥꯟ ꯍꯥꯏꯗꯤ ꯕꯦꯜ ꯑꯅꯧꯕ ꯊꯥꯕ ꯀꯥꯟꯗꯗꯤ ꯁꯦꯀꯦꯟꯍꯦꯟꯅ ꯐꯩꯕꯀꯣ ꯐꯖ ꯐꯖꯕ ꯐꯪꯉꯦꯕ
ꯍꯣꯏ ꯍꯣꯏ ꯑꯗꯨꯃꯥꯏꯅ ꯇꯧꯋꯤ
ꯎꯝ
ꯑꯗꯣ ꯁꯦꯀꯦꯟ ꯍꯦꯟ ꯑꯥ ꯀꯩꯅꯣ ꯇꯧꯕꯁꯤꯁꯨ ꯄꯩꯁꯥ ꯌꯥꯝ ꯐꯪꯕ ꯃꯥꯜꯂꯦ ꯑꯗꯨꯝ ꯌꯣꯟꯕ ꯍꯩꯔꯗꯤꯀꯣ
ꯍꯣꯏ ꯃꯣꯏꯅ ꯑꯗꯨꯝ ꯑꯗꯨꯗꯤ ꯕꯦꯜ ꯕꯦꯜ ꯃꯈꯥ ꯄꯣꯜꯂꯦꯅ ꯕꯦꯜ ꯑꯐꯕ ꯐꯪꯉꯗꯤ ꯄꯣꯠ ꯁꯤꯠꯂꯗꯤ ꯑꯗꯨꯝ ꯄꯩꯁꯥ ꯐꯪꯉꯦ ꯈꯔꯗꯤ ꯀꯦꯄꯤꯇꯦꯜ ꯄꯣꯠ ꯆꯥꯡꯗꯝ ꯃꯤ ꯑꯗꯨꯝ ꯐꯪ ꯂꯩꯕꯅꯦꯍꯦ
ꯍꯣꯏ ꯑꯗꯣ ꯑꯗꯨ ꯁꯦꯀꯦꯟꯍꯦꯟ ꯌꯣꯟꯕꯁꯤꯡꯁꯨꯀꯣ ꯃꯥ꯫ ꯃꯆꯤꯟ ꯈꯔꯗꯤ ꯍꯩꯒꯗꯕꯅꯦ ꯅꯠꯇ꯭ꯔꯥ꯫ ꯃꯆꯤꯟ ꯍꯩꯕꯅꯗꯤ ꯑꯗꯨꯝ ꯈ꯭ꯋꯥꯏꯗꯒꯤ ꯑꯗꯨꯝ ꯐꯩꯗ ꯃꯆꯤꯟ ꯍꯩꯕꯅ꯫
ꯍꯣꯏ ꯑꯗꯨꯅꯦ꯫
ꯃꯤ ꯈꯔꯗꯤ ꯃꯆꯤꯟ ꯌꯥꯝ ꯍꯩꯕ ꯋꯥ ꯉꯥꯡꯕ ꯉꯥꯡꯃꯜꯂꯁꯨ ꯃꯤ ꯇꯥꯅꯤꯡꯗꯕ ꯌꯥꯎꯋꯦ꯫